ꯇꯥꯕ꯭ꯔꯣ
ꯇꯥꯏꯌꯦ ꯅꯪꯅꯔꯣ ꯑꯩꯅꯔꯣ ꯊꯝꯔꯤꯗꯨ
ꯑꯩꯗꯤ ꯊꯝꯗꯦꯌꯦ
ꯑꯣ ꯑꯩꯁꯨ ꯊꯝꯗꯦ
ꯅꯪ ꯅꯅꯤꯍꯦ
ꯑꯩꯅꯔꯣ
ꯎꯝ
ꯁꯥꯥꯎꯕ ꯌꯥꯗꯦ
ꯑꯦ ꯁꯥꯎꯈ꯭ꯔꯦ ꯑꯩꯗꯤ ꯅꯪ ꯀꯔꯤ ꯇꯧꯒꯦꯔ ꯑꯩ ꯁꯥꯎꯈ꯭ꯔꯦ
ꯁꯥꯎꯅꯨ ꯁꯥꯎꯅꯨ ꯑꯩꯁꯨ ꯂꯩꯇꯦ ꯃꯃꯥꯁꯨ ꯂꯩꯇꯦ ꯕꯕꯥꯁꯨ ꯂꯩ ꯇꯦ ꯀꯞ ꯀꯞꯀꯅꯨ ꯀꯞꯀꯅꯨ
ꯗꯣꯏꯗꯤ ꯀꯞꯅꯤꯡꯈ꯭ꯔꯦꯍꯦ ꯅꯪꯅ ꯑꯗꯨꯃꯥꯏꯅ ꯍꯥꯏꯕꯒꯤ ꯑꯩ ꯀꯞꯀꯤꯒꯦ
ꯑꯦ ꯑꯩ ꯊꯦꯝꯕ ꯉꯝꯔꯣꯏꯅꯦ ꯀꯩꯅꯣ ꯅꯪ ꯑꯥꯌꯥ ꯂꯩꯕ ꯇꯜꯂꯦꯗ
ꯈꯔꯤꯒꯤ
ꯑꯩ ꯑꯣꯏꯗꯔꯦ ꯑꯩ ꯌꯥꯗꯦꯅꯦ ꯀꯩ
ꯑꯗꯨꯅꯦꯕ ꯑꯩꯅ ꯁꯥꯎꯅꯤꯡꯕꯁꯦ
ꯉꯁꯤ ꯌꯥꯝ ꯏꯪꯉꯦ ꯑꯈꯣꯏ ꯈꯨꯜ ꯌꯥꯝ
ꯁꯅꯤꯉꯦꯀꯣ ꯎꯝ
ꯁꯥꯎꯅꯨ ꯁꯥꯎꯅꯨ ꯢꯕꯦꯝꯃ
ꯅꯪ ꯁꯥꯎꯔꯗꯤ ꯑꯩ ꯅꯨꯡꯉꯥꯏꯔꯣꯏ ꯀꯥꯏꯅ
ꯑꯦ
ꯀ꯭ꯔꯤꯟꯁ ꯑꯣꯢꯌꯦꯀꯣ ꯍꯧꯖꯤꯛ ꯀ꯭ꯔꯤꯟꯁ ꯑꯣꯢꯌꯦ
ꯅꯪꯁꯨ ꯍꯩꯕ ꯃꯇꯝꯗ ꯀ꯭ꯔꯤꯟꯖ ꯑꯣꯏꯔꯝꯒꯅꯤꯗ
ꯁꯤ ꯏꯁ
ꯍꯩꯕ ꯃꯤꯁꯨ ꯀ꯭ꯔꯤꯟꯖ ꯑꯣꯏꯌꯦ ꯑꯣꯏꯔꯝꯒꯅꯤ ꯑꯗꯨꯒ ꯇꯥꯕ ꯃꯤꯁꯨ ꯀ꯭ꯔꯤꯟꯖ ꯑꯣꯏꯌꯦ ꯍꯥꯏꯕꯅꯤ
ꯑꯦ
ꯑꯥꯏ ꯌꯥꯝ ꯁꯥꯕ꯭ꯔꯣ
ꯍꯣꯏ ꯌꯥꯝ ꯁꯥꯏꯌꯦ ꯃꯩꯁꯨ ꯂꯥꯛꯇꯦ ꯑꯗꯨꯒꯤꯅꯤ ꯐꯦꯟꯁꯨ ꯊꯥꯕ ꯌꯥꯗꯦ
ꯌꯥꯝ ꯁꯥꯔꯗꯤ ꯑꯩ ꯅꯥꯛꯇ ꯂꯥꯛꯑꯣ ꯀꯥꯏꯅ ꯑꯩ ꯌꯥꯝ ꯉꯁꯤ ꯌꯥꯝ ꯏꯪꯉꯦ ꯑꯈꯣꯏ ꯑꯈꯣꯏ ꯈꯨꯟꯗꯤ
ꯑꯥꯎ ꯑꯗꯨ ꯑꯩ ꯂꯥꯛꯔꯗꯤ ꯍꯦꯛ ꯁꯥꯒ ꯁꯥꯕ ꯍꯧꯒꯅꯤꯅꯦ
ꯀꯩꯒꯤ
ꯅꯪꯅ ꯏ ꯏꯀꯥꯏꯔꯒ ꯅꯔꯚꯁ ꯆꯠꯄꯒꯤꯔꯥ ꯕ꯭ꯂꯁ ꯇꯧꯅꯤꯡ ꯇꯧꯕꯒꯤꯔꯥ ꯈꯪꯔꯝꯔꯣꯏ
ꯅꯪꯅ ꯏꯀꯥꯏꯅ ꯑꯩꯉꯣꯟꯗ ꯃꯔꯧ ꯂꯩꯅ ꯅꯣꯛꯑꯒ ꯌꯦꯡꯕꯗꯣ ꯑꯩꯅ ꯑꯥꯁ
ꯑꯦ ꯅꯪꯅ ꯑꯠꯁ ꯇꯧꯔꯥ
ꯑꯦ ꯅꯨꯡꯉꯥꯏꯗꯣꯏꯅꯤ
ꯅꯪꯅ ꯑꯠꯁ ꯇꯧꯋꯦ
ꯏꯀꯥꯏ ꯏꯀꯥꯏꯅ ꯌꯦꯡꯂꯛꯄ ꯃꯤ ꯃꯤꯅꯣꯛꯇꯣ ꯀꯥꯏꯅ
ꯢꯪ ꯑꯩꯗꯤ ꯗꯨꯃꯥꯏꯅ ꯃꯤꯕꯨ ꯌꯦꯡꯗꯦ ꯑꯩꯗꯤ ꯃꯤꯕꯨ ꯍꯥꯠꯀꯦ ꯒꯨꯝꯅ ꯇꯧꯅꯤ ꯆꯥꯒꯦ ꯅꯠꯇ꯭ꯔꯗꯤ ꯍꯥꯠꯀꯦ ꯗꯨꯝꯅ ꯌꯦꯡꯕꯅꯤ
ꯀꯤꯒꯨꯝ ꯇꯧꯋꯦꯕꯨ ꯀꯤꯒꯨꯝ ꯇꯧꯋꯦꯕ
ꯑ ꯍꯩ ꯍꯥ
ꯉꯁꯤꯗꯤ ꯏꯛꯖꯥꯝ ꯆꯠꯇ꯭ꯔꯣ
ꯆꯠꯇꯦ ꯍꯌꯦꯡꯅꯤ ꯑꯗꯨꯒ ꯍꯧꯖꯤꯛ ꯐꯥꯎꯁꯨ ꯂꯥꯏꯔꯤꯛ ꯑꯣꯄꯦꯟ ꯇꯧꯗ꯭ꯔꯤ ꯑꯣ ꯂꯩꯕꯒꯤ
ꯑꯣ ꯂꯥꯔꯤꯛ ꯄꯥꯑꯣꯅꯦ ꯀꯩꯅꯣ ꯅꯣꯏꯕꯣ
ꯅꯪꯅ ꯂꯩꯔꯤꯛ ꯂꯨꯕꯒꯤ ꯇꯆ ꯇꯧꯗꯦ ꯗꯨꯒꯤ ꯅꯪꯅ ꯑ ꯀꯔꯤ ꯍꯥꯏꯁꯦꯔꯥ ꯅꯪꯅꯥ ꯎꯡ ꯂꯩꯔꯤꯛ ꯑꯩꯒꯤ ꯂꯩꯔꯤꯛ ꯄꯥꯕꯤꯌꯣ
ꯍꯣꯏ ꯄꯨꯔꯛꯑꯣ ꯑꯗꯨ ꯑꯣꯏꯔꯗꯤ ꯑꯩꯅ ꯄꯥꯕꯤꯒꯦ
ꯑꯣꯈꯦ ꯅꯠꯇꯦ ꯑꯣ ꯑꯣꯟꯂꯥꯏꯟꯗ ꯊꯤꯕꯁꯨ ꯌꯥꯏꯅꯦ ꯂꯩꯔꯝꯒꯅꯤꯅꯦ
ꯍꯣꯏ ꯂꯩꯔꯝꯒꯅꯦ
ꯍꯣꯏ ꯑꯗꯨꯒꯤ ꯍꯨꯖꯤꯛ ꯊꯤꯔꯒ ꯑꯩꯕꯨ ꯇꯥꯛꯄꯤꯌꯣ
ꯍꯣꯏ ꯍꯣꯔꯦꯟ ꯇꯥꯛꯄꯤꯒꯦ ꯍꯣꯔꯦꯟ
ꯍꯧꯖꯤꯛ ꯇꯧꯕꯤꯌꯨ
ꯑꯩ ꯍꯧꯖꯤꯛ ꯈꯪꯅꯤꯡꯉꯦ
ꯅꯤꯡꯉꯥꯏꯗꯤ ꯌꯥꯝ ꯆꯥꯎꯋꯦꯀꯣ
ꯍꯥ
ꯅꯪ ꯅꯤꯡꯉꯥꯏꯗꯤ ꯌꯥꯝ ꯄꯦꯜꯂꯦ
ꯍꯦꯛ ꯅꯤꯉꯥꯏ ꯇꯧꯕ꯭ꯔꯣ
ꯅꯠꯇꯦ ꯐꯥꯒꯤ ꯇꯧꯕꯅꯤꯅ ꯑꯦ ꯀꯅ ꯇꯠ
ꯐꯥꯒꯤ ꯇꯧꯔꯁꯨ ꯈꯔ ꯑꯁꯦꯡꯕꯗꯤ ꯆꯥꯡꯕꯤꯅꯤ ꯀꯣ ꯌꯥꯎꯕꯅꯤꯀꯣ
ꯁꯦꯁ
ꯆꯦꯁ
ꯃꯨꯊꯥꯏ ꯑꯩꯁꯨ ꯃꯨ ꯃꯨꯊꯤ ꯑꯩꯁꯨ ꯊꯃꯣꯏꯄꯥꯥꯂꯦ ꯀꯥꯏꯅ
ꯑꯗ ꯑꯗꯨꯗ
ꯑꯗꯥꯗꯤꯗꯤ ꯃꯤꯡꯗꯤ ꯀꯔꯤꯅꯣ
ꯍꯥꯥ
ꯑꯗꯅꯤꯗꯤꯗꯤ ꯀꯔꯤꯔꯣ
ꯑꯗꯣ ꯍꯥꯏꯔꯁꯤ ꯈꯪꯗꯦꯗ ꯃꯩꯇꯩꯂꯣꯟꯅ
ꯀꯔꯤꯒꯤ ꯈꯪꯗꯕ꯭ꯔꯣ ꯅꯪꯗꯤ ꯂꯣꯏꯃꯛ ꯈꯪꯕ ꯇꯧꯕꯅꯤ
ꯑꯁ ꯀꯩꯅꯣ ꯍꯥꯏꯕ ꯏꯁꯇꯥꯏꯜ ꯗꯣ
ꯑꯣ
ꯑꯗꯨ ꯑꯗꯨꯅꯦꯗ
ꯉꯥꯎꯈ꯭ꯔꯕ꯭ꯔꯣ ꯅꯪ ꯉꯥꯎꯈ꯭ꯔꯦ ꯀꯔꯤꯒꯤ
ꯅꯪ ꯈꯣꯟꯖꯦꯜ ꯇꯥꯕꯗ ꯌꯥꯝ ꯉꯥꯎꯔꯦ ꯑꯩ ꯀꯥꯢꯅ
ꯈꯣꯡꯖꯦꯜꯁꯦ ꯃꯤꯕꯨ ꯉꯥꯎꯒꯦ ꯇꯧꯕ꯭ꯔꯣ
ꯍꯣꯏ
ꯑꯩ
ꯅꯪ ꯈꯣꯟꯖꯦꯜꯗꯤ ꯌꯥꯝ ꯅꯨꯡꯁꯤꯌꯦ ꯀꯥꯏ
ꯀꯥꯏꯅ
ꯌꯥꯝ ꯍꯥꯎꯋꯦ ꯉꯁꯤ
ꯍꯥꯎꯇꯦ
ꯊꯣꯡ ꯊꯣꯡꯔꯁꯨ ꯃꯨ ꯃꯨꯔꯔꯣꯏ
ꯃꯨꯟꯔꯣꯏ
ꯀꯩꯒꯤ
ꯑ ꯑ ꯀꯔꯤ ꯍꯥꯏꯁꯤꯔ ꯄ꯭ꯔꯦꯁꯔꯥꯏꯁ ꯇꯧꯕꯁꯨ ꯉꯝꯗ꯭ꯔꯕ ꯃꯤꯅꯤ ꯑꯩꯈꯣꯏꯗꯤ
ꯍꯦꯞ ꯌꯥꯝ ꯃꯥꯟꯗꯕꯗꯣ
ꯌꯝꯃꯟꯕꯗꯣ
ꯍ
ꯌꯝꯃꯥꯟꯕꯤꯌꯣ ꯀꯔꯤꯔꯣ
ꯀꯥꯏ ꯌꯥꯝ ꯋꯥꯔꯦ ꯋꯥꯔꯦ ꯇꯧꯔꯤꯁꯤ
ꯍꯥ ꯀꯔꯤ ꯇꯧꯕꯒꯤ ꯇꯧꯔꯁꯨ ꯍꯥꯏꯕꯒꯤ
ꯈꯪꯗꯦ ꯑꯩ ꯈꯪꯕ꯭ꯔꯣꯅ
ꯍꯥ
ꯉ ꯉꯔꯥꯡ ꯈꯣꯏꯅꯤ ꯀꯣꯜ ꯇꯧꯕ꯭ꯔꯣ ꯉꯔꯥꯡ ꯅꯨꯡꯗꯥꯡ ꯅꯨꯡꯗꯥꯡꯗ
ꯈꯪꯗꯦ
ꯇꯧꯔꯝꯕꯁꯨ ꯌꯥꯏ
ꯇꯧꯔꯝꯗꯕꯁꯨ ꯌꯥꯏ
ꯍꯣꯏ ꯉꯁꯤꯒꯤꯗꯤ ꯇꯨ ꯇꯥꯏꯝꯁ ꯑꯣꯏ ꯊ꯭ꯔꯤ ꯇꯨ ꯇꯥꯏꯝꯁ ꯑꯣꯏꯔꯝꯒꯅꯤ
ꯎꯝ
ꯅꯪ ꯉꯔꯥꯡ ꯅꯪꯔ ꯉꯥꯡ ꯉꯔꯥꯡ ꯍꯥꯏꯕꯗꯣ ꯎꯝ
ꯑ ꯀꯥꯎꯈ꯭ꯔꯦ ꯐꯪꯪꯗꯦ
ꯑꯅꯣꯟ ꯅꯝꯕꯔ ꯌꯥꯝ ꯂꯥꯛꯄꯒꯤꯀꯣ
ꯍꯣꯏ
ꯈꯪꯗ꯭ꯔꯦ ꯑꯩꯁꯨ
ꯃꯤꯕꯨ ꯋꯥ ꯋꯥꯔꯤ ꯁꯃꯟꯕꯒꯤ ꯀꯅꯥꯅ ꯀꯅꯥꯔꯟꯁꯨ ꯈꯪꯗꯦ
ꯒ꯭ꯔꯨꯞꯇ ꯑꯩꯅ ꯀꯣꯜ ꯇꯧꯔꯑ ꯍꯥꯏꯈꯤꯕ ꯑꯗꯨꯒ ꯄꯥꯔꯁꯅꯦꯜ ꯑꯣꯏꯅ ꯃꯤ ꯃꯌꯥꯝ ꯑꯩ ꯇꯧꯔꯛꯀꯦ ꯅꯪ ꯇꯧꯔꯛꯑꯣ ꯍꯥꯏ ꯀꯥꯏꯅ
ꯑ ꯒꯥꯏꯅꯥ
ꯀꯩ ꯌꯥꯝ ꯅꫭꯛꯅꯤꯡꯕ꯭ꯔꯥ ꯑꯩꯅ ꯀꯥꯏꯅ ꯍꯥꯏꯕꯁꯤꯇꯥꯁꯦ ꯅꯪꯅ ꯍꯩꯕꯒꯤ ꯑꯩꯁꯨ ꯍꯩꯕꯅꯤ ꯅꯪꯕꯨ ꯏꯃꯤꯇꯦꯠ ꯇꯧꯕꯅꯤ
ꯑꯦ
ꯅꯪꯅ ꯑꯋꯥ ꯑꯃ ꯍꯥꯏꯔꯒ ꯀꯥꯏꯅ ꯍꯥꯏꯌꯦ
ꯅꯪ ꯈꯣꯟꯖꯦꯜ ꯑꯁꯤꯗꯤ ꯑꯁ ꯌꯥꯝ ꯅꯨꯡꯁꯤꯌꯦꯗ
ꯑꯁ ꯍꯥꯏꯩꯃꯟꯒꯅꯨ ꯇꯥꯅꯤꯡꯗꯦ
ꯏꯁꯩ ꯑꯣꯏꯅ ꯑꯩ ꯇꯥꯕꯗ ꯌꯥꯝ ꯅꯨꯡꯉꯥꯏ
ꯑꯩ ꯌꯥꯔꯦ
ꯑꯁꯦꯡꯕꯩꯅꯦ ꯀꯩꯅꯣ
ꯀꯩꯅꯣ ꯅꯪꯁꯨ ꯀꯩꯅꯣ ꯀꯩꯅꯣ
ꯑ ꯅꯪ ꯈꯣꯟꯖꯦꯜꯁꯤꯗꯤ ꯅꯪꯅ ꯈꯖꯥꯏꯗ ꯗꯤꯝꯄꯜ ꯂꯩꯔꯗꯤ ꯎ ꯐꯖꯗꯣꯏꯅꯦ
ꯑꯩ ꯔꯥꯏꯠ ꯁꯥꯏꯗꯠꯇ ꯂꯩꯌꯦ ꯑꯗꯨꯁꯨ
ꯑꯩꯁꯨ ꯔꯥꯏꯠ ꯁꯥꯏꯗꯇ ꯂꯩꯌꯦꯦ ꯂꯦꯐ ꯁꯥꯏꯠ ꯂꯩꯇꯕ ꯑꯩꯁꯨ
ꯑꯁ ꯀꯔꯤꯔ ꯑꯁꯤꯁꯦ
ꯈꯥꯪꯗꯦ
ꯑꯦ
ꯗꯤꯁꯐꯤꯒꯔ ꯑꯩꯗꯤ
ꯅꯪꯈꯛꯇ ꯅꯠꯇꯦ ꯍꯦ ꯑꯦ ꯑꯗꯨꯗꯤ ꯗꯤꯁꯐꯤꯒꯔ ꯅꯠꯇꯦ ꯀꯔꯤꯔꯣ
ꯅꯪꯁꯨ ꯂꯩꯕ꯭ꯔꯣ ꯔꯥꯏꯠ ꯁꯥꯏꯠ ꯈꯛꯇ
ꯍꯣꯏ ꯑꯗꯨ ꯑꯣꯏꯔꯁꯨꯀꯣ ꯐꯖꯅ ꯎꯗꯦ ꯅꯣꯛꯄꯗꯣ ꯌꯥꯝ ꯅꯣꯛꯄ ꯃꯇꯝꯗ ꯈꯛꯇ ꯎꯕꯅꯤꯗ
ꯎꯝ
ꯑꯗꯨ ꯑꯗꯨꯒꯤ ꯅꯪꯅ ꯌꯦꯡꯅꯤꯡꯔꯥꯗꯤ ꯀꯣ
ꯍꯣꯏ
ꯋꯥꯔꯤ ꯅꯨꯡꯉꯥꯏꯕ ꯑꯃ ꯍꯥꯏꯔꯒ ꯑꯩꯕꯨ ꯅꯣꯛꯄ ꯇꯧꯗ꯭ꯔꯗꯤ ꯎꯔꯣꯏꯅ
ꯏꯁ
ꯌꯥꯝ ꯅꯣꯛꯅꯤꯡꯕꯔꯣꯅꯦ ꯅꯪꯁꯨ
ꯅꯠꯇꯦ ꯅꯪ ꯅꯣꯛꯄꯒꯦ ꯑꯃꯨꯛ ꯏꯟꯖꯣꯏ ꯇꯧꯒꯦ ꯅ ꯇꯧꯕꯅꯤ ꯀꯔꯤꯅꯦ ꯁꯦꯁ
ꯑꯩ
ꯑꯅꯤ ꯑꯣ ꯑꯦꯛꯖꯥꯝ ꯂꯩꯣꯏꯔꯗꯤ ꯈꯨꯟꯗ ꯑꯃꯨꯛ ꯆꯠꯇꯣꯏꯔꯣ ꯑꯗꯨꯝ ꯂꯩꯗꯣꯏꯔꯣ ꯍꯣꯁꯇꯦꯜꯗ
ꯌꯨꯝ ꯆꯠꯄꯁꯨ ꯌꯥꯗꯦ ꯍꯣꯁꯇꯦꯜꯗꯁꯨ ꯂꯩꯅꯤꯡꯗꯦ ꯑꯗꯨꯒ ꯑꯩꯒꯤ ꯀꯖꯤꯟ ꯈꯣꯏꯒꯤ ꯗ ꯆꯠꯁꯤꯔꯥꯅ ꯈꯜꯂꯒ ꯂꯩꯌꯦ ꯑꯗꯨꯁꯨ
ꯑꯣ ꯕꯥꯕꯥ
ꯑꯩꯈꯣꯏꯗꯤ ꯆꯨꯇꯤꯁꯨ ꯀꯨꯏꯅ ꯐꯪꯂꯔꯣꯏꯗ ꯋꯥꯟ ꯋꯤꯛ ꯅꯠꯇ꯭ꯔꯗꯤ ꯇꯨ ꯊ꯭ꯔꯤ ꯗꯦꯖ ꯈꯛꯇ ꯐꯪꯒꯅꯤꯒꯁ
ꯊꯧꯒꯅꯤꯗ
ꯑꯣ ꯅꯨꯡꯁꯤꯈ꯭ꯔꯦꯗꯀꯣ
ꯋꯥꯠ ꯇꯨ ꯗꯨ
ꯍꯥꯥ
ꯍꯩꯕ ꯉꯝꯗ꯭ꯔꯦ ꯃꯤꯇꯤꯂꯣꯟꯗ ꯑꯃꯇꯨꯗ ꯍꯩꯇꯔ꯭ꯦ
ꯈꯪ ꯑꯣ ꯈꯪꯗ꯭ꯔꯗꯤ ꯏꯁꯩ ꯑꯃ ꯁꯛꯄꯤꯌꯨ ꯏꯁꯩꯁꯦ ꯏꯁꯩꯁꯨ ꯁꯛꯄ ꯌꯥꯏ ꯍꯥꯏꯌꯦꯅ ꯃꯤ ꯃꯌꯥꯝꯅ
ꯑꯁ ꯑꯩꯗꯤ ꯍꯩꯇꯦ ꯅꯪꯅ ꯁꯛꯄꯤꯌꯣꯅꯦ
ꯁꯑꯣ ꯑꯩ ꯑꯩꯁꯨ ꯍꯩꯇꯦꯅꯦ
ꯑꯩꯁꯨ ꯍꯩꯇꯦ
ꯏꯁꯩ ꯏꯁꯩ ꯁꯠꯄꯗꯤ ꯑꯩ ꯇꯜꯂꯦ
ꯑꯩꯗꯤ ꯑꯩꯁꯨ ꯏꯁꯩꯁꯨ ꯈꯪꯗꯦ
ꯀꯩꯒꯤ
ꯗꯨꯝ
ꯑꯩꯗꯤ ꯑꯥ ꯑꯥ ꯑꯥ ꯀꯩ ꯀꯩ ꯏꯁꯩꯅꯣ ꯍꯥꯏꯔꯖꯨ ꯗꯨꯗꯣ ꯅꯥꯏꯟ ꯅꯥꯏꯟꯇꯤꯟ ꯒꯤ ꯚꯦꯟ ꯀꯩ ꯍꯥꯏꯗꯣꯏꯅꯣ ꯑꯩ ꯇꯥꯔꯣꯏ ꯏꯁꯩꯁꯤꯡꯗꯣ ꯑꯗꯣ ꯅꯥꯏꯟꯇꯤꯟꯒꯤ ꯚꯦꯟ ꯏꯁꯩ ꯈꯛꯇꯅꯦꯕ ꯇꯥꯔꯤꯗꯣ
ꯅꯥꯏꯟꯇꯤꯟꯒꯤ ꯕꯦꯡ ꯀꯔꯤ ꯅꯥꯏꯟꯇꯤꯟꯒꯤ ꯕꯦꯜ
ꯌꯥꯝ ꯂꯩꯅ
ꯑꯁꯤ ꯃꯥꯏꯀꯣꯂꯔꯦꯟꯁꯇꯤꯔꯣꯜ ꯀꯔꯤ ꯀꯔꯤꯔꯥ ꯑ ꯏꯁꯇ꯭ꯔꯤꯠ ꯕꯣꯏꯁ ꯈꯣꯏꯒꯤꯗꯨꯔꯥ
ꯍꯣꯏ ꯑꯗꯨꯁꯨ ꯇꯥꯏ ꯒꯟ ꯒꯟ ꯑꯦꯟꯗ꯭ꯔꯣ ꯖꯦꯁ ꯅꯖꯔꯦꯁ ꯀꯣꯄꯤꯌꯣ ꯌꯥꯝ ꯇꯥꯏ ꯑꯩꯗꯤ
ꯌꯥꯝ ꯇꯥꯏꯌꯦ
ꯑꯗꯣ ꯈꯠꯇꯅꯦ ꯌꯦ
ꯅꯪꯅ ꯍꯧꯖꯤꯛ ꯍꯥꯏꯕꯖꯦ ꯌꯥꯝ